ꯇꯥꯔꯕꯣ ꯇꯥꯗ꯭ꯔꯤ ꯍꯜꯂꯣ ꯑꯂꯣ
ꯇꯥꯗ꯭ꯔꯣ
ꯇ ꯇꯥꯔꯦ ꯇꯥꯔꯦ
ꯆꯥꯗ꯭ꯔꯤ ꯀꯔꯤ ꯆꯥꯔꯕꯣ ꯅꯪ ꯆꯥꯔꯕꯣ ꯍꯜꯂꯣ ꯑꯃꯨꯛ ꯑꯃꯨꯛ ꯇꯥꯈꯤꯗ꯭ꯔꯦꯅꯦ ꯇꯧꯔꯤꯁꯤ ꯇꯥꯔꯦ ꯇꯥꯔꯦ ꯇꯥꯔꯕ ꯑꯜꯂꯣ ꯇꯥꯔꯕꯣ
ꯇꯕ꯭ꯔꯥ
ꯍꯜꯂꯣ ꯍꯜꯂꯣ ꯍꯜꯂꯣ
ꯍꯜꯂꯣ
ꯅꯪ ꯇꯥꯏꯌꯦ ꯇꯥꯔꯕꯣ
ꯇꯥꯔꯦ ꯍꯣ ꯇꯥꯈꯤꯗ꯭ꯔꯦ ꯍꯜꯂꯣ ꯍꯜꯂꯣ ꯅꯦꯠ ꯅꯨꯡꯉꯥꯏꯇꯕꯅꯤ ꯇꯣꯔꯕꯥꯜꯂꯣꯝꯗ ꯀꯥ ꯈꯠꯂꯒꯥ ꯌꯦꯡꯉꯨꯁꯤꯔ ꯈꯪꯗꯦ ꯍꯜꯂꯣ
ꯇꯔꯕꯥ
ꯇꯥꯔꯦ ꯇꯥꯔꯕ
ꯅꯪꯅ ꯍꯥꯏꯕꯅ ꯇꯥꯗꯦ ꯑꯩꯅ ꯍꯥꯏꯕꯅ ꯇꯥꯏꯕ
ꯍꯜꯂꯣ ꯊꯥꯗꯦ ꯑꯃꯨꯀꯥ ꯇꯧꯔꯛ ꯑꯣ
ꯀꯛꯇꯤ ꯀꯛ ꯊꯠ ꯈꯤꯅꯨ ꯍꯦ